ꯍꯜꯂꯣ ꯇꯥꯏꯌꯦ
ꯆꯥꯛ ꯆꯥꯔꯕ꯭ꯔꯣ
ꯆꯥꯗꯔ꯭ꯤꯗ
ꯅꯍꯥꯛ ꯂꯩꯔꯒ ꯆꯠꯇꯣꯏꯅꯤ
ꯑꯣ
ꯑꯁ ꯏꯁꯤꯡ ꯊꯥꯕꯒꯤ ꯂꯣꯏꯔꯦ ꯀꯩꯗꯧꯔꯒꯦ ꯗꯣꯝꯗꯤ
ꯏꯔꯨꯕ ꯂꯣꯏꯔꯒ ꯂꯩꯌꯦ
ꯅꯨꯡꯉꯥꯏꯔꯤꯅꯦ
ꯎꯝ
ꯆꯥꯡ ꯏꯟꯁꯥꯡꯗꯤ ꯂꯣꯏꯔꯦꯀꯣ
ꯎꯝ
ꯆꯥꯛ ꯆꯥꯔꯅꯤ ꯑꯗꯨꯒ ꯇꯨꯝꯃꯅꯤ ꯅꯨꯡꯉꯥꯏꯌꯦꯅ ꯅꯡꯗꯤ
ꯑꯩꯈꯣꯏꯁꯨ ꯑꯥ ꯑꯩꯈꯣꯏ ꯈꯨꯟꯁꯦ ꯃꯩ ꯃꯨꯠ ꯃꯨꯠꯈ꯭ꯔꯦ
ꯑꯃꯨꯛ ꯃꯥꯏ ꯃꯨꯠꯈ꯭ꯔꯕ
ꯃꯨꯠꯈ꯭ꯔꯦ
ꯑꯁ ꯂꯣꯏꯔꯤ ꯑꯩꯈꯣꯏꯗꯗꯤ ꯑꯗꯨꯝ ꯂꯥꯛꯑꯦꯅ ꯑꯩꯈꯣꯏ ꯈꯨꯟꯗꯗꯤ
ꯍꯧꯖꯤꯛꯀꯥꯟꯁꯦ ꯑꯩ ꯌꯨꯝꯗ ꯂꯥꯛꯑꯔꯒ ꯀꯩꯅꯣ ꯈꯪꯗꯦ ꯅꯍꯥꯟꯗꯤ ꯗꯨꯝ ꯂꯥꯛꯄꯅꯦꯕ
ꯅꯗꯥꯎ ꯐꯠꯇꯦꯗ
ꯑꯗꯨ ꯃꯥꯜꯂꯦ ꯍꯣꯔꯦꯟ ꯑꯃꯨꯛ ꯂꯥꯛꯀꯅꯤ
ꯕꯦꯇ꯭ꯔꯤꯗꯤ ꯂꯩꯕ꯭ꯔꯣ ꯐꯣꯟꯗꯤ
ꯂꯩ ꯍꯣꯏ ꯉꯁꯤꯒꯤꯗꯤ ꯂꯩꯔꯦꯗ
ꯄꯋꯥꯔ ꯕꯦꯡ ꯂꯩꯔꯣꯅꯦ
ꯑꯩꯈꯣꯏ ꯏ ꯃꯥ ꯃꯣꯏꯅ ꯄꯨꯔꯒ ꯆꯠꯈꯤꯕꯒꯤꯅꯦ
ꯎ ꯅꯣꯏ ꯅꯣꯏ ꯇ
ꯑꯩꯈꯣꯏ ꯏꯃꯥꯈꯣꯏ ꯂꯧꯖꯕꯗꯣ
ꯑꯣ ꯆ ꯑꯗꯨꯒꯤꯁꯨ ꯃꯣꯏꯁꯨ ꯗꯔꯀꯥꯔ ꯂꯩꯕꯅꯤꯅꯀꯣ
ꯎꯝ
ꯂꯧꯁꯥꯟꯗꯣ ꯃꯤ ꯀꯌꯥ ꯀꯌꯥ ꯇꯨꯝ ꯆꯠꯂꯒ ꯇꯨꯝꯍꯧꯕ꯭ꯔꯅꯦ
ꯃꯣꯏ ꯑꯦꯅꯤ ꯈ ꯇꯅꯤ
ꯑ ꯑꯇꯩ ꯑꯇꯩ ꯌꯨꯝꯗꯤ ꯆꯠꯇ꯭ꯔꯣ
ꯑꯩꯈꯣꯏ ꯈꯨꯟꯒꯤꯔꯣ ꯑꯇꯩꯒꯤꯁꯨ ꯆꯠꯄ ꯃꯥꯜꯂꯦ
ꯂꯝꯁꯪꯗ ꯇꯨꯝꯕ
ꯑꯣ ꯅꯍꯥꯟꯗ ꯀꯩꯅꯣ ꯏꯃꯥ ꯃꯣꯏꯒꯤ ꯂꯧꯕꯨꯛꯇ ꯃꯤ ꯇꯨꯝꯅꯕ ꯂꯥꯛꯀꯦ ꯑꯩ ꯍꯥꯏꯌꯦ ꯑ ꯅꯍꯥꯟ ꯀꯣꯜ ꯇꯧꯔꯀꯥꯟꯗꯀꯣ ꯀꯩꯅꯣꯗ ꯂꯩꯔꯀꯥꯟꯗ ꯃꯤ ꯀꯌꯥ ꯀꯌꯥ ꯇꯨꯝꯔꯥ ꯈꯪꯗꯦ ꯃꯣꯏꯗꯣ ꯑꯗꯨꯝ ꯃꯃꯥꯟꯅꯄꯤꯒꯨꯝꯕ ꯂꯥꯛꯑꯗꯤ ꯁꯨꯝꯕ ꯃꯥꯕ
ꯎꯝ
ꯏꯪꯕꯒꯤ ꯇꯨꯝꯕ ꯅꯨꯡꯉꯥꯏ ꯍꯥꯏꯌꯦꯦ ꯑꯗꯨꯒꯤ ꯏꯄꯥꯗꯣ ꯊꯦꯡꯅ ꯍꯧꯒꯠꯂꯦ ꯍꯥꯏ
ꯅꯣꯏ ꯈꯨꯟꯁꯨ ꯏꯪꯅꯕꯅꯤꯗ ꯏꯪꯗ꯭ꯔꯣ ꯈꯔ ꯁꯥꯕ꯭ꯔꯣ
ꯅꯨꯡꯊꯤꯟꯗꯗꯤ ꯁꯥꯏꯌꯦ ꯑꯗꯣ ꯅꯨꯡꯗꯥꯡꯗꯗꯤ ꯈꯪꯗꯦ ꯑꯩꯒꯤ ꯔꯨꯝꯗꯗꯤ ꯏꯪꯉꯦ
ꯎꯝ
ꯃꯤꯌꯥꯏꯗ ꯇꯥꯕꯒꯤ ꯑꯗꯨꯒ ꯃꯣꯏꯁꯦ ꯃꯤ ꯑꯇꯣꯞꯄꯒꯤꯗꯤ ꯁꯥꯕꯒꯤ ꯑꯗꯨꯝ ꯐꯦꯟ ꯊꯥꯔꯒ ꯇꯨꯝꯃꯦ ꯍꯥꯏ ꯃꯤ ꯈꯔꯅꯀꯣ
ꯎꯝ
ꯆ ꯆꯕ ꯂꯩꯣꯏꯔꯦ ꯅꯪ
ꯆꯥꯛ ꯈꯤꯇꯪ ꯆꯥꯏ ꯇꯤꯐꯤꯟꯗ ꯄꯨꯔꯒ ꯆꯠꯇꯣꯏꯅꯦ
ꯑꯣ ꯅꯨꯡꯗꯥꯡꯗꯁꯨ ꯆꯥꯛ ꯂꯥꯝꯕ꯭ꯔꯣ ꯑ
ꯑꯂꯝꯍꯦ ꯈꯤꯇꯪ ꯑꯣꯏꯔꯁꯨ ꯆꯥꯗ꯭ꯔꯗꯤ ꯌꯥꯗꯦꯍꯦ ꯋꯥꯔꯤꯕ ꯀ
ꯆꯥꯒꯗꯕꯅꯤ ꯊꯕꯛ ꯇꯧꯔꯒ
ꯆꯥꯒꯗꯧꯕꯅꯤ ꯆꯥꯛ ꯆꯥꯔꯒ ꯍꯤꯡꯕꯅꯤꯅꯀꯣ
ꯎꯝ
ꯅꯣꯏꯗꯤ ꯆꯥꯛ ꯌꯥꯝ ꯆꯥꯗ꯭ꯔꯣ
ꯑꯩꯈꯣꯏꯁꯨ ꯆꯥꯛ ꯌꯥꯝ ꯆꯥꯕꯤꯔꯦ ꯑꯗꯨꯒ ꯑꯩꯈꯣꯏ ꯏꯄꯥꯅ ꯍꯧꯖꯤꯛꯀꯥꯟꯁꯦ ꯍꯧꯖꯤꯛꯀꯥꯟꯁꯦ ꯑꯩꯕꯨ ꯆꯥ ꯌꯥꯝ ꯆꯥꯔꯤ ꯍꯥꯏꯌꯦ ꯅꯍꯥꯟꯒꯨꯝꯅ ꯎꯝ ꯌꯥꯝ ꯇꯣꯉꯥꯟꯈ꯭ꯔꯦ ꯍꯥꯏꯌꯦꯦ ꯀꯩꯅꯣ ꯈꯪꯗꯦ
ꯐꯤꯒꯔ ꯁꯦꯝꯃ ꯏꯅꯦ ꯍꯥꯏꯔꯅꯦ
ꯐꯤꯒꯔ ꯁꯦꯝꯕꯤꯗ ꯐꯤꯒꯔ ꯁꯦꯝꯗ꯭ꯔꯁꯨ ꯑꯗꯨꯝ ꯌꯥꯕꯅꯤ ꯀꯪꯃꯨꯅꯤ
ꯅꯨꯄꯤꯗ ꯌꯥꯝ ꯣꯏꯕ ꯐꯠꯇꯦꯗ ꯑꯗꯨꯝ ꯀꯥꯥꯟꯅꯦ ꯐꯏꯗ
ꯀꯪꯕꯅ ꯐꯖꯕ꯭ꯔꯣ ꯅꯪꯒꯤꯁꯨ ꯑꯗꯨ ꯀꯪꯃꯜꯂꯗꯤ ꯐꯖꯗꯦ
ꯃꯁꯥ ꯈꯪꯕ ꯍꯥꯏꯕꯗꯤ ꯑꯁ ꯅꯣꯏꯕꯗꯣ ꯌꯥꯝ ꯅꯣꯏꯕ ꯃꯤꯗꯣ ꯌꯦꯡꯕꯗ ꯋꯥꯏꯕ
ꯀꯁꯨ ꯌꯥꯝ ꯅꯣꯏꯕꯅꯤꯍꯦ
ꯈꯔ ꯌꯦꯡꯕꯗ ꯌꯥꯡꯕ ꯂꯩꯗꯅ ꯆꯠꯊꯣꯛ ꯆꯠꯁꯤꯟ ꯇꯧꯕꯗꯣ ꯑꯗꯨꯅ ꯐꯠꯇ꯭ꯔꯣ
ꯈꯪꯗꯦ ꯐꯠꯇꯦ ꯍꯣꯏ ꯅꯣꯏꯕꯅ ꯐꯥꯏ
ꯅꯣꯏꯃꯤ ꯃꯂꯗꯤ ꯌꯥꯗ
ꯅꯣꯏꯔꯤꯌꯥꯗꯅ ꯐꯩꯍꯦ
ꯅꯪꯗꯤ ꯌꯥꯝ ꯅꯣꯏꯕ꯭ꯔꯣ
ꯌꯥꯝꯅꯥꯛꯑꯦ
ꯑꯗꯨꯏꯗꯤ ꯌꯥꯗꯦꯍ ꯑꯦꯛꯁꯔꯁꯥꯏꯁ ꯈꯔ ꯇꯧꯔꯦ
ꯌꯥꯝ ꯅꯣꯏꯃꯟꯗꯒꯤꯀꯣ ꯌꯥꯗ꯭ꯔꯦꯕ
ꯑꯦꯛꯁꯔꯁꯥꯏꯁ ꯇꯕꯨ
ꯑꯗꯨ ꯌꯥꯝ ꯅꯣꯏꯒꯗꯧ ꯃꯥꯟꯕ꯭ꯔꯣ ꯑꯩꯗꯣ
ꯅꯣꯏ ꯌꯥꯝ ꯅꯣꯏꯅ ꯃꯥꯟꯗꯦꯗ ꯑꯗꯨꯝ ꯅꯣꯔꯃꯦꯜꯗ ꯑꯗꯨꯝ ꯂꯩꯕ ꯃꯥꯜꯂꯦ ꯍꯧꯖꯤꯛꯇꯤ
ꯏꯁ ꯈꯪꯁꯦ ꯈꯪꯗꯔꯒ
ꯎꯁꯨꯗꯅ ꯀꯣ ꯗꯣꯔꯥꯟ ꯁꯝꯅꯤ ꯀꯩꯅ ꯅꯨꯄꯤ ꯀꯌꯥꯅꯣꯅꯣ ꯌꯨꯝꯗ
ꯑꯃ
ꯑꯇꯣꯟꯕꯤ ꯅꯅꯥꯊꯟꯗꯨꯅꯤꯅ
ꯎꯝ
ꯎꯝ
ꯅꯨꯡꯉꯥꯏꯇꯦ ꯅꯨꯄꯤ ꯑꯃꯈꯛꯇ
ꯅꯣꯏ ꯋꯥꯈꯜꯗꯒ ꯀꯔꯤ ꯐꯥꯎꯕ꯭ꯔꯥ ꯑꯃꯈꯛꯇꯁꯦ
ꯀꯔꯤ ꯐꯥꯎꯔꯗꯤ ꯀꯔꯤꯁꯨ ꯐꯥꯎꯗꯤꯌꯦ
ꯀꯩ ꯋꯥꯈꯟꯗ ꯐꯥꯎꯕ ꯍꯥꯏꯕꯗꯤ
ꯀꯩꯒꯨꯝꯕ ꯅꯆꯦꯒꯨꯝꯕ ꯂꯩꯔꯗꯤ ꯐꯗꯕꯅꯤꯅ ꯑꯗꯨꯒꯨꯝꯕ ꯋꯥꯈꯜ ꯂꯩꯗꯅ
ꯑꯗꯨ ꯑꯗꯨ ꯄꯥꯝꯃꯦ ꯑꯗꯨ ꯄꯥꯝꯃꯔꯁꯨ ꯎꯄꯥꯏ ꯂꯩꯇꯣꯏꯅꯣ ꯃꯣꯏꯅ ꯄꯣꯛꯄꯤꯗꯕꯅꯤꯅꯣ
ꯍ
ꯍꯝ
ꯌꯥꯝ ꯂꯨꯅ ꯇꯧꯔ ꯃꯥꯜꯂꯦꯅꯦ ꯑꯗꯨꯗꯤ ꯅꯪ ꯃꯊꯟꯗ ꯑꯣꯏꯕꯅꯤꯅ
ꯑꯦꯁ ꯀꯃꯥꯏꯅ ꯂꯨꯅ ꯇꯧꯒꯦꯔꯣ ꯑꯦ
ꯄꯨꯈ꯭ꯔꯤꯗ ꯉꯝꯃꯨ ꯊꯝꯕ ꯑꯗꯨꯒꯤ ꯇꯥꯏꯞꯇ ꯌꯣꯛꯄ ꯃꯥꯜꯂꯦꯅꯦ
ꯅꯠꯇꯦ ꯑꯗꯨ ꯃꯗꯤ
ꯐꯩ ꯐꯩ ꯅꯨꯄꯥꯗꯤ ꯀꯌꯥꯅꯣ ꯄꯣꯛꯄ
ꯑꯩꯈꯣꯏ ꯏꯃꯥꯅ ꯎꯝ ꯀꯩꯅꯣ ꯄꯣꯛꯄꯗꯣ ꯃꯤ ꯑꯍꯨꯝꯅꯦꯕꯀꯣ ꯑꯩ ꯎꯝ ꯗꯗꯥꯥꯛꯅꯤꯒ ꯑꯗꯨꯒ ꯑꯇꯣꯝꯕꯤꯅ ꯑꯇꯣꯝꯕꯤ ꯂꯥꯛꯕꯗꯣ ꯅꯨꯄꯥ ꯑꯃ ꯑꯁꯤ ꯈꯛꯇꯅꯤ
ꯎꯝ ꯅꯣꯏ ꯕꯕꯥꯁꯦ ꯑꯅꯤꯒ ꯃꯃꯥꯗꯣ
ꯎꯝ
ꯑꯝ ꯑꯗ ꯀꯅꯤꯕ
ꯑꯩꯈꯣꯏꯃꯗꯣ ꯀꯩꯅꯣ ꯂꯩꯇꯕꯒꯤꯀꯣ
ꯑꯆꯥ ꯑꯆꯥ ꯑꯆꯥ ꯅ ꯅꯪꯕꯨ ꯄꯣꯛꯄ ꯃꯃꯥꯗꯤꯈ꯭ꯔ ꯂꯩꯈꯤꯗ꯭ꯔꯦ ꯑ
ꯍꯧ ꯇꯨ ꯊꯥꯎꯖꯟ ꯅꯥꯏꯟꯗ ꯑꯣꯏꯔꯝꯅꯤ
ꯨ ꯇꯨ ꯊꯥꯎꯖꯟ ꯅꯥꯏꯟ ꯅꯥꯕꯒꯤꯔꯣ
ꯅꯠꯇꯦ ꯅꯥꯗꯤ
ꯈꯔꯒ
ꯑ ꯑꯗꯨꯝ ꯇꯒ ꯂꯩꯈꯤꯗꯕꯅꯤꯗ ꯀꯥꯡꯪꯅꯦ
ꯑꯠꯆꯥ ꯅꯣꯏ ꯅꯣꯏ ꯈꯪꯍꯧꯗ꯭ꯔꯤꯕꯣ
ꯑꯣ ꯑꯩꯈꯣꯏ ꯇꯨꯝꯕꯅꯦꯕꯀꯣ ꯎꯝ ꯑꯩꯁꯨ ꯅꯥꯔꯒ ꯑꯩꯈꯣꯏꯗ ꯑꯩꯒꯤ ꯃꯊꯛꯀꯤꯗꯨꯗ ꯑꯩꯈꯣꯏ ꯑꯩꯈꯣꯏ ꯑꯩꯈꯣꯏ ꯑꯩꯈꯣꯏ ꯑꯍꯨꯝ ꯇꯨꯝꯃꯨꯀꯣ ꯑꯗꯨꯒ ꯑꯗꯨ ꯆꯨꯝꯂ ꯃꯃꯥꯗꯣ ꯃꯤꯌꯥꯏꯗ ꯇꯨꯝꯕ ꯑꯩꯅ ꯃꯃꯥꯡꯗ ꯑꯗꯨ ꯗꯗꯥꯅ ꯃꯅꯨꯡꯗ ꯍꯥꯏꯔꯣ
ꯑꯝ
ꯑꯗꯨ ꯇꯨꯝꯕ ꯑꯗꯨ ꯑꯩꯈꯣꯏ ꯇꯨꯝꯒ ꯃꯥꯗꯣ ꯑꯗꯨꯝ ꯂꯩꯣꯏꯈꯤ ꯇꯧꯕꯀꯣ ꯀꯔꯤꯅꯔ ꯈꯪꯗꯦꯗꯏꯗꯤ ꯎꯝ
ꯑꯗꯨꯗ ꯍꯥꯗꯦ ꯇꯦꯒ ꯃ ꯇꯥꯎꯕ ꯏꯔ
ꯅꯠꯇꯦ ꯃꯣꯏꯒꯤ ꯀꯔꯤ ꯍꯥꯏꯁꯤꯔꯣ ꯃꯣꯏꯒꯤ ꯕ꯭ꯂꯠ ꯍꯥꯏꯁꯤꯔꯣ ꯑꯗꯨꯃꯥꯏꯅ ꯍꯦꯛ ꯍꯦꯛ ꯇꯧꯕ ꯃꯥꯜꯂꯦꯕ ꯑꯩꯈꯣꯏ ꯏꯃꯥꯈꯣꯏꯒꯤ ꯀꯩꯅꯣꯔꯤ ꯀꯩꯅꯣ ꯁꯥꯒꯩ ꯑꯩ ꯍꯥꯏꯕ ꯍꯥꯏꯗꯤꯦ ꯑꯩ
ꯑ ꯃꯥꯒꯤ
ꯑꯗꯨꯝ ꯂꯩꯕ ꯃꯥꯜꯂꯦꯗ ꯑꯗꯨꯒꯤ ꯃꯥꯒꯤ ꯃꯅꯥꯎꯅꯨꯄꯥ ꯅꯨꯄꯥꯁꯨꯒꯣ ꯑꯩꯈꯣꯏ ꯃꯥ ꯂꯩꯈꯤꯗ꯭ꯔꯦ ꯑꯗꯣ ꯈꯔ ꯂꯩꯔꯒ ꯆꯍꯤꯗꯤ ꯀꯌꯥ ꯑꯣꯏꯕ꯭ꯔꯥ ꯈꯪꯗꯦ ꯑꯗꯨ ꯃꯥꯒꯤ ꯃꯅꯥꯎꯅꯨꯄꯥꯁꯨ ꯃꯅꯥꯎꯅꯨꯄꯥꯕꯨꯗꯤ ꯊꯕꯛ ꯇꯧꯔꯒ ꯑꯗꯨꯗꯒꯤ ꯀꯩꯅꯣ ꯐꯠꯇꯕ ꯊꯦꯡꯅꯕ ꯃꯥꯜꯂꯦ
ꯎꯝ
ꯃꯥꯁꯨ ꯑꯗꯨꯝ ꯇꯨꯝꯉꯒ ꯂꯩꯈꯤꯗꯕꯀ
ꯑꯆꯥ ꯁꯤ ꯌꯥꯝ ꯅꯨꯡꯉꯥꯏꯇꯦꯀꯣ
ꯎꯝ
ꯍꯧꯖꯤꯛ ꯂꯩꯐꯝ ꯑꯃꯗꯤ ꯑꯗꯨꯝ ꯅꯨꯡꯉꯥꯏꯕ꯭ꯔꯥ ꯅꯣꯏ ꯅꯣꯏ ꯌꯥꯝ ꯂꯨ ꯇꯧꯕ꯭ꯔꯣ
ꯎꯝ
ꯃꯥꯗꯤ ꯑꯉꯥꯡ ꯀꯌꯥ ꯄꯣꯛꯄ
ꯅꯨꯄꯥ ꯑꯃ ꯑꯃ ꯈꯇꯅꯦ
ꯎꯝ ꯄꯥꯈꯪ ꯐꯥꯔꯕ꯭ꯔꯣ
ꯍꯧꯖꯤꯛ ꯀ꯭ꯂꯥꯁ ꯅꯥꯏꯟ ꯀꯥꯔꯒꯂꯦ
ꯑꯝ ꯑꯩꯗꯤ ꯍꯧꯖꯤꯛ ꯈꯛꯇꯅꯤꯀꯣ ꯅꯣꯏ ꯃꯃꯥ ꯂꯩꯇ꯭ꯔꯦ ꯍꯥꯏꯕ ꯈꯪꯕꯗꯣ
ꯑꯣ
ꯌꯥꯝ ꯅꯨꯡꯉꯥꯏꯇꯦꯀꯣꯣ
ꯅꯨꯡꯉꯥꯏꯇ꯭ꯔꯁꯨ ꯎꯄꯥꯏ ꯂꯩꯇꯦꯅ
ꯑꯣ ꯏꯁ ꯑꯁ ꯀꯔꯤꯁꯨ ꯈꯥꯏꯒꯅꯣꯗ ꯏꯁꯣꯔꯅ ꯅꯤꯡꯖ ꯄꯅꯤꯀꯣ
ꯎꯝ
ꯅꯪ ꯍꯧꯖꯤꯛ ꯃꯃꯥ ꯂꯩꯕꯗꯨ ꯂꯨꯅ ꯇꯧꯔꯗꯤ ꯑꯁ ꯌꯥꯝ ꯐꯥꯔꯦ
ꯃꯤ ꯌꯥꯝ ꯐꯕꯅꯦ ꯑꯁꯦꯡꯕ ꯃꯣꯏ ꯀꯩꯅꯣ ꯑꯩꯈꯣꯏ ꯏꯃꯥꯁꯨ ꯀꯥꯃꯩ ꯑꯗꯣ ꯍꯧꯖꯤꯛ ꯂꯥꯛꯕꯁꯨ ꯀꯥꯝꯃꯩ ꯅꯦꯕꯀꯣ ꯑꯗꯨꯒꯤ
ꯍꯧꯖꯤꯛ ꯃꯃꯥꯗꯤ ꯀ ꯑ ꯑ ꯑꯗꯨ ꯃꯨꯉꯥꯏ ꯀꯂ
ꯎꯝ
ꯅꯕ ꯈꯣꯠꯕꯨ ꯂꯩꯦꯇꯒꯣ
ꯎꯝ
ꯑꯁ ꯅꯪꯒꯤ ꯃꯃꯥ ꯏꯁꯣꯔꯅ ꯆꯥꯟꯕꯤꯌꯨꯅ ꯐꯕ ꯂꯩꯔꯤꯁꯦ ꯌꯥꯝ ꯐꯔꯦꯅꯦ
ꯎꯝ
ꯅꯣꯏ ꯁꯤ ꯂꯨꯅ ꯇꯧ ꯇꯧꯗꯤ ꯇꯧꯔꯝꯅꯤ
ꯎꯝ
ꯅꯠꯇ꯭ꯔ
ꯃꯥꯅꯦ
ꯏꯁ ꯑꯇꯩ ꯑꯗꯨꯒꯨꯝꯕ ꯀꯔꯤꯒꯨꯝꯕ ꯂꯩꯕ ꯐꯦꯃꯤꯂꯤꯁꯤꯡꯗꯤ ꯑꯇꯩꯁꯨ ꯐꯠꯇꯕꯁꯨ ꯂꯩꯌꯦꯕ ꯅꯠꯇ꯭ꯔ
ꯂꯩꯕꯅꯦ ꯄ꯭ꯔꯤꯊꯤꯕꯤꯗ ꯂꯩꯕꯅꯤꯅ ꯀꯣ ꯃꯤꯗꯤꯖꯂꯕꯅꯤꯅ ꯑꯗꯨꯝ ꯊꯦꯡꯅꯕꯁꯨ ꯂꯩꯌꯦ
ꯃꯥꯅꯦꯕ